ꯂꯣ ꯇꯥꯥꯕ꯭ꯔꯣ
ꯍꯜꯂꯣ ꯇꯥꯔꯦ ꯇꯥꯔꯦ ꯇꯥꯔꯦ
ꯑꯣ ꯇꯥꯔꯦ ꯇꯥꯔꯦ
ꯑꯁ
ꯀꯩꯗꯧꯔꯝꯃꯤꯅꯣ
ꯑꯩꯁꯦ ꯐꯣꯟ ꯌꯦꯡꯉꯝꯕꯅꯦ
ꯑꯩꯅ ꯐꯣꯟ ꯌꯦꯡꯕꯁꯤꯗꯅꯦ ꯑꯩꯒꯤ ꯃꯤꯠꯁꯦ ꯀꯨꯏꯅ ꯌꯦꯡꯖꯜꯂꯛꯄꯒꯤ ꯃꯤꯠꯁꯦ ꯑꯃꯛꯈꯛꯈꯞ ꯂꯥꯎꯕꯤꯗꯣ ꯈꯪꯕ꯭ꯔꯥ ꯑꯗꯨꯃꯥꯥꯏ ꯇꯧꯋꯦ ꯍꯥꯏꯕ ꯗꯣ ꯍꯧꯖꯤꯛꯁꯦ ꯐꯣꯟ ꯑꯃꯗ ꯌꯦꯡꯕꯁꯨ ꯑꯗꯨꯝ ꯌꯦꯡꯉ ꯂꯩꯕꯁꯤꯁꯨ ꯉꯝꯗ꯭ꯔꯦꯕ ꯑꯗꯨ ꯄꯨꯔꯥ ꯀꯨꯏꯅ ꯌꯦꯡꯕꯁꯨ ꯉꯝꯃꯛꯇ꯭ꯔꯕ ꯑꯗꯣ ꯈꯔ ꯅꯛꯄ ꯄꯣꯠꯁꯦ ꯁꯤꯁꯦ ꯌꯦꯡꯕꯁꯤꯗꯅꯦ ꯃꯤꯠꯁꯦ ꯈꯞ ꯈꯞ ꯈꯞꯇ꯭ꯔꯗꯤ ꯕ꯭ꯂꯔ ꯆꯠꯄꯒꯤ ꯇꯥꯏꯞ ꯑꯃ ꯇꯧꯔꯦ ꯑꯗꯨꯗꯨꯅ ꯐꯣꯟ ꯌꯦꯡꯃꯟꯗꯅ ꯃꯤꯠꯁꯦ ꯁꯣꯛꯑꯦ ꯍꯥꯏꯕ ꯁꯣꯛꯑꯦ
ꯑꯗꯨꯅꯦ ꯐꯣꯟ ꯌꯦꯡꯕꯗ ꯀꯩꯁꯨ ꯍꯥꯏꯗꯤ ꯑꯁ ꯑꯩꯁꯨ ꯃꯤꯠꯁꯦ ꯑꯃ ꯍꯥꯟꯅꯗꯤ ꯑꯔꯥꯞꯄꯁꯨ ꯑꯗꯨꯝ ꯎꯔꯝꯃꯦꯕ ꯑꯩ ꯑꯩ ꯑꯗꯨꯝ ꯍꯟ ꯃꯌꯦꯛ ꯈꯔ ꯂꯥꯞꯄꯁꯦ ꯈꯔ ꯑꯗꯨꯝ ꯂꯥꯞꯅ ꯂꯩꯕꯁꯦ ꯑꯗꯨꯝ ꯎꯕ ꯉꯝꯖꯔꯝꯃꯦꯕ ꯑꯗꯣ ꯍꯧꯖꯤꯛꯀꯥꯟꯗꯤ ꯍꯧꯖꯤꯛꯀꯥꯟꯗꯤ ꯉꯝꯗ꯭ꯔꯦ ꯍꯥꯏꯕ ꯂꯥꯞꯅ ꯂꯩꯔꯝꯕꯁꯦ ꯑꯗꯨꯝ ꯃꯌꯦꯛꯁꯦꯕ ꯕ꯭ꯂꯔ ꯆꯈꯠꯂꯛꯑꯒ ꯁꯦꯡꯅ ꯎꯔꯛꯇꯕꯗꯣ
ꯑꯗꯨꯅꯦ ꯑꯗꯣ ꯀꯃꯥꯏ ꯇꯩꯅꯣ ꯈꯪꯗꯦ ꯐꯣꯟꯁꯦ ꯗꯨꯝ ꯅꯣꯉꯥꯟꯕꯗꯩꯩꯁꯨ
ꯅꯪ ꯉꯥꯡꯉꯤꯗꯣ ꯇꯥꯗꯦ ꯑꯩ ꯑ ꯑꯥ ꯑ ꯍꯜꯂꯣ ꯇꯕ꯭ꯔꯣ
ꯇꯥꯏ ꯇꯥꯏ ꯅꯪ ꯂꯥꯛꯑꯣꯅ ꯀꯧꯔꯛꯏꯔꯥ
ꯇꯦꯔꯥ ꯁꯣꯝꯗ ꯀꯩꯅꯣ ꯌꯦꯟ ꯆꯥꯛꯈꯨꯝꯅ ꯆꯪꯉꯛꯄ ꯑꯩꯈꯣꯏ ꯌꯦꯟ ꯈꯔ ꯂꯩꯌꯦ ꯑꯌꯥꯎꯕ ꯈꯔ
ꯌꯦꯡꯁꯦ ꯑꯁꯦꯡꯕ ꯑꯗꯨꯝ ꯌꯦꯟꯖꯦ ꯆꯥꯅꯕꯅꯤꯀꯣ ꯂꯣꯏꯔꯤꯁꯦ
ꯌꯦꯟ ꯀꯣꯏꯂꯔ ꯈꯒ ꯂꯣꯏꯔꯛꯑꯦ ꯑꯗꯨ ꯈꯔꯕꯨꯗꯤ ꯆꯥꯎꯕꯨꯗꯤ ꯋꯥꯠꯂꯤꯕꯀꯣ
ꯄꯨꯟꯁꯤꯁꯦ ꯅꯨꯡꯉꯥꯏꯇꯦꯅ
ꯊꯥ ꯑꯅꯤꯃꯨꯛꯇꯤ ꯐꯥꯔꯛꯑꯦ ꯑꯗꯣ ꯑꯗꯨꯗꯨꯒꯤ ꯂꯣꯏꯕ ꯂꯣꯏꯔꯝꯕꯅꯤ ꯂꯣꯏꯔꯝꯕꯗꯨꯒꯤ ꯑꯁ
ꯑꯩꯈꯣꯏꯁꯨ ꯌꯦꯟꯁꯨ ꯂꯣꯏꯌꯦ ꯑꯗꯨꯒ ꯌꯦꯟꯁꯦ ꯑꯅꯤꯈꯛꯇꯅꯦꯕ ꯑꯈꯣꯏꯗꯤ ꯍꯥꯏꯗꯤ ꯃꯌꯥꯝ ꯂꯣꯏꯔꯝꯕ ꯑꯗꯒꯤ ꯈꯔ ꯌꯣꯟꯕ ꯈꯔ ꯈꯔ ꯁ ꯆꯥꯊꯣꯛꯄ ꯈꯔ ꯑꯃꯥꯏ ꯇꯧꯈ꯭ꯔꯦ ꯑꯗꯩꯗꯤ ꯁꯤꯠ ꯑꯌꯥꯝꯕꯅꯗꯤꯅꯦ ꯁꯤ ꯈꯤꯕ ꯃꯣꯏꯁꯦ ꯌꯦꯟ ꯂꯩꯃꯤꯟꯅꯕꯁꯤꯗꯅꯦ ꯑꯩꯈꯣꯏꯒꯤ ꯑꯥ ꯃꯔꯨꯝ ꯀꯣꯛꯄ ꯍꯧꯔꯦ ꯃꯔꯨꯝ ꯀꯣꯛꯄ ꯃꯣꯏ ꯏ ꯈꯔ ꯁꯨꯝ ꯌꯥꯎꯔꯛꯄꯒ ꯌꯥꯎꯋꯤꯗꯅ ꯑꯗꯨꯃꯥꯏ ꯇꯧꯕꯁꯤꯗꯅꯦ ꯃꯣꯏꯅ ꯀꯩꯅꯣ ꯇꯧꯈꯤꯕ ꯃꯊꯟꯇ ꯆꯤꯈꯥꯏꯅꯔꯛ ꯑꯗꯨꯝ ꯁꯤꯖꯔꯕ ꯑꯗꯨꯃꯥꯏ ꯇꯧꯕꯒꯤ ꯑꯌꯥꯝꯕꯗꯤ ꯁꯤ ꯈ꯭ꯔꯦ ꯑꯗꯣ ꯀꯣꯟꯅ ꯀꯩꯅꯣ ꯇꯧꯔꯛꯑꯦꯕ ꯑꯥ ꯂꯩꯔꯦ ꯑ
ꯎꯝ ꯎꯝ ꯑꯥ ꯑꯥ ꯍꯣꯏ ꯍꯣꯏ ꯍꯥꯏꯔꯛꯑꯣ ꯑꯗꯨꯝ ꯌꯥꯅꯤ
ꯑꯗꯨꯗꯨꯒ ꯑꯅꯤꯗꯪ ꯉꯥꯏꯔꯦꯕ ꯌꯦꯟꯁꯦ ꯑꯗ ꯍꯧꯖꯤꯛꯀꯤ ꯌꯦ ꯑꯅꯤꯁꯤꯁꯨꯅꯦ ꯆꯤꯛꯈꯥꯏꯅꯕ ꯊꯝꯃꯤꯟꯅꯕꯁꯦ ꯌꯥꯗꯕ ꯑꯗꯨꯗꯨꯒꯤ ꯌꯦꯟꯒꯣꯟꯁꯦ ꯁꯤꯁꯤꯗ ꯇꯪꯈꯥꯏ ꯈꯥꯏꯗꯣꯛꯑꯦꯗꯅ ꯑꯗꯨꯒ ꯅꯥꯀꯟ ꯅꯥꯀꯟ ꯊꯝꯃꯦ
ꯎꯝꯗꯣ ꯑꯗꯨꯗꯤ ꯌꯦꯟ ꯑ ꯑꯅꯤꯗꯪ ꯉꯥꯏꯔꯕ ꯍꯧꯖꯤꯛꯇꯤ
ꯑꯧ ꯑꯅꯤꯗꯪ ꯉꯥꯏꯔꯕ ꯑꯗꯨ ꯊꯝꯃꯤꯟꯅꯕ ꯌꯥꯗ꯭ꯔꯤꯕ ꯑꯅꯤꯗꯣ
ꯑꯦꯐ ꯑꯅꯤꯗꯪ ꯉꯥꯏꯔꯦꯗꯣ ꯊꯝꯃꯤꯟꯅꯕ ꯑꯃꯨꯛ ꯌꯥꯗ꯭ꯔꯤꯕ
ꯍꯣꯏ ꯑꯃꯁꯤꯅ ꯁꯥꯊꯤ ꯁꯥꯊꯤ ꯑꯃꯁꯤꯅ ꯈꯔ ꯍꯦꯟꯅ ꯁꯥꯊꯤꯕ ꯑꯃꯁꯦ ꯑꯗꯨꯝ ꯆꯤꯈꯥꯏꯕꯤꯕ ꯑꯃꯁꯦ ꯑꯗꯨ ꯃꯔꯨꯝꯗꯤ ꯀꯣꯛꯑꯦꯕ ꯑꯅꯤꯃꯛ ꯑꯗꯨꯗꯨꯏ ꯑꯩꯈꯣꯏ ꯃꯥꯅ ꯆꯥꯊꯣꯛꯈꯤꯗꯧꯗꯨꯁꯨ ꯀꯣꯛ ꯄꯥꯝꯃꯨꯕꯗꯣ ꯃꯔꯨꯝꯁꯨ ꯀꯣꯛꯆꯔꯤꯕꯅꯤꯅ ꯐꯖꯟ ꯊꯝ ꯗꯣ ꯆꯤꯈꯥꯏꯅꯩ ꯌꯥꯗ꯭ꯔꯦ ꯑꯩ ꯌꯦꯟ ꯃꯆꯤꯟꯖꯥꯛ ꯊꯥꯛꯄ ꯆꯠꯄꯖꯦ ꯆꯩ ꯑꯃ ꯄꯥꯏꯗ꯭ꯔꯗꯤ ꯑꯩꯗꯤ ꯌꯥꯗꯦꯕ ꯃꯣꯏ ꯍꯧꯖꯤꯛꯀꯤ ꯌꯦꯟꯗꯣ ꯌꯥꯝꯅ ꯂꯝ ꯍꯦꯜꯂꯦꯕ ꯑꯗꯨꯗꯨꯅ ꯆꯩ ꯑꯃ ꯄꯥꯏꯔꯒ ꯇꯧꯔꯤꯅꯦ
ꯀꯩ ꯌꯦꯟꯅꯣ ꯀꯥꯎꯅꯌꯦꯜꯂꯣ ꯀꯩꯅꯣ
ꯀꯨꯏꯂꯔꯅꯦꯌꯦ ꯑꯗꯨꯗꯨꯒ ꯃꯕꯨꯛ ꯈꯔ ꯐꯠꯇꯕ ꯌꯦꯟ ꯑꯣꯏꯔꯖꯥꯠꯅꯦ ꯍꯣꯏ
ꯍꯣꯏ ꯑꯣꯏꯗꯣꯏꯅꯦ ꯃꯕꯨꯛ ꯈꯔ
ꯑꯧ ꯑꯗꯣ ꯑꯗꯒꯤ ꯌꯦꯟ ꯃꯆꯤꯟꯖꯥꯛ ꯊꯥꯛꯄꯤꯕꯁꯦ ꯃꯥꯒꯤ ꯁꯔꯨꯛꯇ ꯊꯥꯛꯄꯁꯦ ꯈꯪꯕ꯭ꯔꯥ ꯆꯥꯔꯣꯏꯗ꯭ꯔꯤꯅꯦꯕ ꯃꯤꯒꯤ ꯊꯥꯛꯄꯗꯣ ꯑꯣꯏꯅ ꯆꯥꯗꯣꯏꯅꯦꯕ ꯑꯗꯨꯗꯨꯅꯅꯦ ꯃꯥꯗꯤ ꯃꯥꯗꯤ ꯍꯥꯟꯅ ꯊꯥꯛꯑꯦꯗꯅ ꯑꯩꯅ ꯇꯧꯔꯤꯁꯦ ꯃꯥꯅ ꯍꯥꯟꯅ ꯊꯥꯛꯑꯦ ꯃꯥꯅ ꯈꯤꯇꯪ ꯆꯥꯕ ꯍꯧ ꯀꯥꯟꯁꯤꯗ ꯑꯃꯁꯦ ꯁꯪꯉꯒ ꯄꯤꯖꯔꯦꯗꯅ ꯑꯗꯨꯗꯨꯒꯅꯦ ꯀꯣꯟꯅ ꯃꯥꯒꯤ ꯑꯃꯨꯛ ꯊꯥꯛꯑꯝꯕ ꯑꯗꯨꯁꯨ ꯃꯆꯤꯟꯖꯥꯛ ꯊꯥꯛꯐꯝꯗꯨꯁꯨ ꯇꯣꯉꯥꯟ ꯇꯣꯉꯥꯟꯍꯜꯂꯤꯅꯦ ꯏꯁꯤꯡ ꯀꯩꯀꯥꯗꯨꯁꯨ ꯂꯣꯏ ꯇꯣꯉꯥꯟ ꯇꯣꯡꯉꯜꯍꯜꯂꯦꯕ ꯆꯤꯛꯅꯔꯝ ꯑꯗꯣ ꯃꯥꯗꯤ ꯑꯗꯨꯝ ꯑꯍꯣꯏ ꯆꯤꯛꯄ ꯑꯗꯨꯒ ꯈꯪꯗꯦ ꯃꯥ ꯈꯔ ꯁꯥꯊꯤ
ꯈꯔ ꯁꯥꯊꯤ ꯑꯗꯣ ꯑꯩꯈꯣꯏꯗꯤ ꯑꯗꯨꯃꯥꯏ ꯅꯠꯇꯦ ꯑꯩꯈꯣꯏꯗꯤ ꯌꯦꯟ ꯌꯥꯝꯃꯦꯕꯀꯣ ꯌꯦꯟ ꯀꯌꯥꯅꯣ ꯈꯔ ꯌꯥꯝꯃꯦ ꯌꯦꯟ ꯂꯣꯏꯔꯤꯁꯦ ꯑꯗꯣ ꯑ ꯑꯩꯈꯣꯏ ꯃꯥ ꯍꯣꯏꯅ ꯂꯣꯏꯕꯅꯦꯕ ꯑꯗꯨꯕꯨꯗꯤ
ꯑꯥ
ꯑꯗꯨꯗꯨꯒꯤ
ꯅꯣꯏꯗꯤ ꯂꯝꯗꯣ ꯆꯥꯎꯕꯅꯤꯅ ꯅꯪꯅ ꯋꯥ ꯉꯥꯡꯕꯗꯣ ꯄꯠ ꯄꯠ ꯇꯠꯂꯦ
ꯇꯥꯔꯕꯣ ꯍꯧꯖꯤꯛꯇꯤ
ꯇꯥꯔꯦ ꯇꯥꯔꯦ
ꯇꯥꯕ꯭ꯔꯣ
ꯅꯣꯏꯗꯤ ꯑꯥ ꯇꯥꯔꯦ ꯇꯥꯔꯦ ꯇꯥꯗ꯭ꯔꯣ ꯅ ꯑꯗ ꯅꯣꯏꯗꯤꯅꯦꯒꯤ ꯅꯣꯏꯗꯤ ꯑ ꯂꯝꯗꯣ ꯆꯥꯎꯕꯗꯨꯗꯩ ꯌꯦꯟ ꯗꯨꯝ ꯌꯥꯝ ꯂꯣꯏꯔꯒ ꯑꯗꯨꯝ ꯊꯥꯗꯣꯛꯑ ꯊꯥꯅꯔꯁꯨ ꯌꯥꯏꯗꯅ ꯑꯈꯣꯏꯗꯤꯅꯦ ꯌꯦꯟꯁꯦ ꯊꯥꯗꯣꯛꯐꯝ ꯂꯩꯇꯕ ꯑꯗꯨꯝ ꯌꯦꯟꯈꯣꯟ ꯃꯅꯨꯡꯁꯤ ꯌꯥꯎꯍꯜꯂꯒ ꯒ ꯂꯩꯕ ꯇꯜꯂ ꯃꯣꯏ ꯋꯥꯕꯩꯔꯁꯨ ꯈꯪꯗꯦ
ꯑꯣꯏꯔꯝꯃꯣꯢꯍꯦ ꯑꯗꯨꯢ ꯅꯠꯇꯦ ꯑꯩꯈꯣꯏꯁꯨ ꯌꯦꯟꯒꯣꯟꯁꯦ ꯍꯩ ꯌꯦꯟꯒꯣꯟ ꯂꯩꯌꯦꯕꯀꯣ ꯌꯦꯡꯒꯣꯟ ꯁꯥꯥꯏ ꯗ ꯁꯥꯕꯗꯨꯗꯣ ꯑꯩꯈꯣꯏ ꯍꯟꯗꯛꯇꯤ ꯌꯦꯡꯈꯣꯟꯖꯦ ꯊꯥꯔꯒ ꯅꯥꯄꯤ ꯉꯥꯛꯇ ꯆꯣꯡꯈꯠꯂꯒ ꯀꯩꯀꯩ ꯂꯩꯌꯦꯗꯅ ꯂꯩꯕ ꯏꯟꯖꯥꯡ ꯅꯥꯄꯤꯕꯨꯗꯤ ꯍꯧꯋꯦꯕ ꯃꯌꯥꯝ ꯃꯌꯥꯝ ꯍꯧꯔꯒꯁꯨ ꯀꯩ ꯍꯥꯏꯅꯤ ꯌꯦꯟꯁꯦ ꯃꯣꯏꯒꯤꯗꯤ ꯑꯗꯨꯝ ꯑꯩꯈꯣꯏ ꯁ꯭ꯋꯥꯏꯗꯗꯤ ꯌꯦꯟꯁꯦ ꯈꯔ ꯊꯥꯗꯣꯛꯇ꯭ꯔꯗꯤ ꯈꯔ ꯆꯥꯎꯕ ꯍꯦꯟꯅꯗꯦ ꯑꯦ ꯍꯥꯏꯕꯒꯨꯝꯅ ꯈ ꯈꯔ ꯊꯥꯗꯣꯛꯄꯅꯦꯕ ꯍꯧꯖꯤꯛꯁꯤ ꯃꯃꯥꯍꯣꯏꯅ
ꯍꯣꯏ ꯊꯥꯗꯣꯛꯄ ꯌꯦꯟꯗꯨꯅꯁꯨ ꯍꯥꯎꯕꯅꯦ
ꯍꯣꯏ ꯑꯗꯨꯗꯨꯒꯤ ꯌꯦꯟꯗꯣ ꯊꯥ ꯑꯅꯤꯃꯨꯛꯇꯤ ꯐꯥꯔꯛꯑꯦ ꯍꯥꯏꯌꯦꯕꯀꯣ ꯑꯗꯣ ꯆꯥꯎꯕꯗꯤ ꯑꯃ ꯌꯦꯟ ꯆꯥꯎꯗꯤ ꯆꯥꯎꯔ ꯑꯗꯨꯝ ꯆꯥꯎꯕ ꯃꯥꯜꯂꯒ ꯃꯌꯥꯝ ꯆꯥꯎꯕꯗꯤ ꯑꯣꯏꯗ꯭ꯔꯤꯕꯗꯣ
ꯆꯥꯕꯗ ꯌꯥꯝ ꯅꯧꯕ ꯅꯧꯕꯇ ꯑꯣꯏꯗꯣꯏꯕ ꯑꯗꯨꯗꯨꯅ ꯍꯥꯏꯗꯤ ꯈꯔ ꯆꯥꯎ ꯋꯥꯠꯂꯤꯕ ꯑꯗꯨꯗꯨꯅ ꯁꯃꯥꯏꯅ ꯃꯈꯣꯏꯅ ꯃꯔꯨꯝ ꯀꯣꯛꯍꯟꯁꯤꯦꯗꯅ ꯀꯨꯟꯊ꯭ꯔꯥ ꯅꯤꯐꯨ ꯌꯥꯡꯈꯩ ꯑꯗꯨꯃꯥ ꯑꯗꯨ ꯑꯗꯨ ꯃꯅꯨꯡꯗ ꯑꯃꯗꯤ ꯑꯣꯏꯔꯝꯅꯤ ꯑꯗꯨꯃꯥꯏꯅ ꯂꯣꯏꯕꯅꯦꯕ ꯃꯩ ꯃꯔꯨꯝ ꯖꯥꯁꯦꯅ ꯑꯩꯈꯣꯏ ꯌꯦꯔꯨꯝ ꯌꯥꯝ ꯆꯥꯏꯌꯦꯕ
ꯍꯣꯏ ꯌꯦꯔꯨꯝ ꯆꯥꯕꯁꯨ ꯑꯩꯈꯣꯏꯁꯨ ꯑꯩꯈꯣꯏ ꯍꯥꯟꯅ ꯂꯩꯔꯤ ꯀ ꯍꯥꯟꯅꯅ ꯍꯧꯖꯤꯛꯀꯤ ꯌꯦꯠ ꯑꯅꯤꯁꯤ ꯈꯛꯇꯪ ꯉꯥꯏꯇ꯭ꯔꯤꯀꯥꯟꯗ ꯍꯥꯟꯅ ꯈꯔ ꯌꯥꯝ ꯂꯩꯔꯤꯀꯥꯟꯗ ꯌꯦꯔꯨꯝꯁꯦ ꯑꯗꯨꯝ ꯀꯣꯛꯇꯣꯏꯅꯦꯕ ꯑꯗꯨꯗꯨꯒꯤ ꯃꯌꯥꯝ ꯃꯌꯥꯝ ꯂꯩꯔꯝꯃꯦꯕ ꯑꯗꯣ ꯍꯧꯖꯤꯛꯁꯨꯅꯦ ꯌꯦꯟ ꯑꯅꯤꯁꯦ ꯍꯥꯟꯅꯗꯤ ꯃꯕꯅꯤ ꯂꯩꯔꯁꯨ ꯑꯗꯨꯝ ꯑꯃꯅ ꯑꯃꯨꯛ ꯀꯣꯛ ꯑꯃꯅ ꯑꯃꯨꯛ ꯀꯣꯛ ꯑꯗꯨꯝ ꯇꯧꯔꯝꯃꯦꯕ ꯅꯣꯡꯃꯗꯒꯤ ꯑꯗꯨꯝ ꯑꯅꯤ ꯐꯪꯕ ꯑꯍꯨꯝ ꯐꯪꯕ ꯑꯗꯨꯝ ꯌꯥꯎꯋꯦꯕ ꯃꯥꯅꯤ ꯈꯛꯇꯅꯀꯣ ꯑꯗꯣ ꯍꯧꯖꯤꯛꯅꯅꯦ ꯑꯃꯨꯛ ꯅꯦ ꯆꯤꯛꯅꯅꯉꯥꯏ ꯍꯣꯠꯅꯔꯤ ꯀꯥꯟꯗ ꯌꯦꯟ ꯃꯔꯨꯝ ꯀꯣꯛꯅꯤꯁꯦ ꯈꯪꯈꯤꯗ꯭ꯔꯦ ꯃꯕꯥꯅꯤꯁꯦ
ꯍꯣꯏ ꯆꯤꯡꯅꯗꯤ ꯀꯥꯟꯅ ꯍꯥꯏꯖꯤꯅꯤ
ꯍꯣꯏ ꯑꯗꯣ ꯑꯃꯨꯛꯇꯪꯒꯨꯝꯕ ꯌꯥꯝ ꯇꯥꯡꯅ ꯀꯣꯛꯑꯦ
ꯂꯥꯕ꯭ꯔꯣ ꯑꯥ ꯑꯃꯣꯝ ꯉꯥꯛꯇ ꯅꯠꯇ꯭ꯔꯣ
ꯍꯣꯏ ꯑꯃꯣꯝ ꯉꯥꯛꯇꯅꯦꯃꯤ ꯃꯅꯨꯡ ꯑꯅꯤꯃꯛ ꯀꯣꯛꯏꯅꯦꯝꯃꯤ ꯑꯗꯣ
ꯑꯁ ꯃꯕꯥꯅꯤꯁꯨ ꯀꯔꯤ ꯋꯥꯈꯜꯗꯅꯣ ꯃꯕꯥꯅꯤꯈꯛ ꯂꯩꯃꯤꯟꯅꯕꯗꯨ ꯅꯠꯇ꯭ꯔꯥ
ꯍꯣꯏ ꯑꯗꯨ ꯂꯥꯕꯒ ꯑꯃꯣꯝꯒ ꯑꯣꯏꯔꯝ ꯑꯗꯨꯝ
ꯍꯥ ꯑꯗꯨꯕꯨꯗꯤ ꯐꯖꯔꯦꯅꯦ ꯊꯣꯏꯗꯤ ꯑꯃꯣꯝ ꯉꯥꯛꯇꯅꯦ ꯍꯥꯏꯔꯒ ꯃꯕꯥꯅꯤꯁꯨ ꯍꯣꯏ ꯊꯧ ꯌꯝ ꯂꯩꯇꯦ
ꯁꯥꯏꯅꯩ ꯍꯥꯏꯕ ꯑꯗꯨꯗꯨꯒ ꯆꯨꯄꯤ ꯑꯗꯨ ꯍꯥꯟꯅꯗꯤꯅꯦ ꯍꯥꯟꯅꯗꯤ ꯇꯣꯉꯥꯟ ꯇꯣꯉꯥꯟ ꯌꯦꯡꯒꯣꯟꯁꯦ ꯇꯣꯉꯥꯟ ꯇꯣꯉꯥꯟꯅ ꯑꯃꯗ ꯊꯝꯃꯝꯃꯤꯅꯦꯕ ꯑꯗꯣ ꯑꯃꯁꯦ ꯄꯤꯛꯂꯛꯑꯕ ꯍꯥꯏꯗꯤ ꯃꯥꯗꯤ ꯆꯥꯎꯕꯅꯤꯅ ꯌꯦꯟꯒꯣꯟꯜ ꯃꯆꯥꯗꯨꯅ ꯃꯗꯨꯒꯤ ꯃꯌꯥꯏ ꯈꯥꯏꯁꯤꯅ ꯊꯝꯕꯗ ꯅꯤꯡꯕꯗꯨ ꯈꯪꯕ꯭ꯔꯥ ꯑꯩ ꯑꯗꯨꯝ ꯂꯩꯔꯒ ꯇꯣꯉꯥꯟ ꯇꯣꯉꯥꯟ ꯊꯝꯕꯤꯔꯦ ꯑꯩꯅ ꯅꯦꯛꯔꯨꯏ ꯍꯥꯏꯔꯣ
ꯍꯣꯏ ꯑꯩꯈꯣꯏꯁꯨ ꯉꯥꯅꯨ ꯈꯔꯁꯨ ꯂꯣꯏꯔꯤꯌꯦ ꯑꯩꯅꯣ ꯌꯥꯡꯈꯩꯃꯨꯛ ꯂꯣꯏꯔꯝꯕꯗꯤ ꯀꯨꯟ ꯑꯃꯗꯤ ꯌꯣꯟꯈ꯭ꯔꯦ ꯑꯩꯈꯣꯏ ꯃꯥꯅ ꯑꯗꯨꯒ ꯍꯧꯖꯤꯛ ꯀꯨꯟꯊ꯭ꯔꯥꯃꯨꯛ ꯂꯩꯔꯤꯌꯦ
ꯍꯣꯏ ꯌꯥꯝꯃꯤꯅꯦ
ꯌꯥꯝꯃꯦ ꯑꯁꯤꯗꯣ ꯍꯥꯟꯅꯗꯤ ꯁꯤꯗꯩ ꯍꯦꯜꯂꯝꯃꯦ ꯆꯥꯝꯃ ꯍꯦꯟ ꯂꯣꯏꯔꯝꯃꯦ ꯁꯤꯒꯤ ꯍꯦꯛ ꯃꯃꯥꯡ ꯒꯤ ꯕꯦꯠꯁ ꯑꯃ ꯂꯣꯏꯔꯝꯃꯦꯕ ꯑꯆꯧꯕ ꯍꯥꯏꯗꯤ ꯆ ꯆꯥꯝꯃ ꯃꯊꯛ ꯑꯩꯅ ꯂꯣꯏꯔꯝꯃꯦꯕ ꯗꯨꯀꯥꯟꯗꯗꯤ ꯑꯁ ꯋꯥꯕꯗ ꯑꯩꯅ ꯌꯨꯝꯗ ꯂꯥꯛꯑꯗꯤ ꯈꯔ ꯑꯃꯨꯛ ꯐꯕꯀꯣ ꯑꯥ ꯑꯗꯨꯗꯤ ꯃꯥ ꯃꯊꯟꯇ ꯇꯧꯕꯗꯣ ꯈꯣꯏ ꯈꯣꯏ ꯆꯦꯅ ꯑꯃꯨꯛ ꯗꯨꯀꯥꯟ ꯆꯠꯈ꯭ꯔꯅꯤ ꯑꯗꯨꯗꯒꯤ ꯊꯕꯛꯇꯣ ꯍꯥꯏꯗꯤ ꯃꯥ ꯉꯥꯅꯨ ꯃꯆꯤꯟꯖꯥꯛꯇ ꯁꯣꯏꯔ ꯄꯤꯖꯅꯕ ꯍꯣꯠꯅꯕꯗ ꯉꯥꯅꯨꯗꯨꯁꯨ ꯌꯥꯝꯃꯦ ꯊꯤꯕꯣꯡꯁꯨ ꯂꯥꯎꯔꯦꯗꯅ
ꯍꯣꯏ ꯑꯁ ꯌꯥꯝꯃꯦ ꯆꯥꯝꯃ ꯍꯥꯏꯁꯦ ꯀꯥꯏꯗꯒꯤ ꯑꯁ
ꯆꯥꯝꯃ ꯊꯥꯡꯅꯕꯅ ꯍꯥꯏꯗꯤ ꯐꯖ ꯐꯖꯅ ꯆꯥꯔꯛꯄꯅꯤꯅ ꯑꯃ ꯏꯁꯤꯡ ꯉꯥꯅꯨ ꯑꯃ ꯕꯥꯛ ꯕꯥꯛ ꯕꯥꯛ ꯇꯧꯕꯤꯗꯣ
ꯍꯣꯏ ꯍꯣꯏ
ꯑꯗꯨꯗꯨꯅꯦꯕ ꯑꯗꯨꯗꯨꯒꯤ
ꯑꯗꯨ ꯀꯩꯅꯣ ꯇꯧꯗ꯭ꯔꯣ ꯃꯔꯨꯝꯗꯤ ꯀꯣꯛꯇ꯭ꯔꯣ
ꯃꯔꯨꯝ ꯀꯣꯛꯇ꯭ꯔꯥ ꯍꯥꯢꯗꯤ ꯑꯣ ꯍꯣꯔꯣꯟ ꯀꯣꯛ ꯑ ꯑꯍꯥꯟꯕꯒꯤꯗꯨꯗ ꯈꯔ ꯀꯣꯛꯍꯜꯂꯝꯕꯅꯦ ꯀꯣꯛꯍꯜꯂꯝꯕꯗꯒꯤ ꯑꯣꯏꯗꯕ ꯑꯣꯏꯗꯕ ꯑꯗꯨꯝ ꯃꯣꯏꯗꯤ ꯑꯗꯨꯝ ꯃꯥꯔ ꯇꯣꯛꯄꯒꯨꯝꯕ ꯑꯗꯩ ꯂꯤꯟ ꯆꯪꯉꯝꯕꯒꯨꯝꯕ ꯑꯗ ꯇꯣꯛꯈ꯭ꯔꯕꯅꯦ ꯑꯩ ꯑꯗꯨꯗꯩ ꯑꯈꯣꯏ ꯃꯥ ꯌꯨꯝ ꯌꯣꯟꯊꯣꯛꯑꯦ ꯑꯈꯣꯢꯃꯥꯅ ꯉꯥꯅꯨ ꯃꯔꯨꯝꯗꯣ ꯑꯩꯈꯣꯏꯅ ꯑꯣꯟꯍꯟꯕꯗꯣ ꯑꯣꯏꯗꯕ ꯍꯥꯏꯇꯥꯔꯦ
ꯑꯣ ꯍꯣꯏꯅꯦ ꯉꯥꯅꯨ ꯃꯔꯨꯝꯗꯣ ꯑꯗꯨꯗꯣ ꯎꯝ ꯃꯤꯗꯤ ꯍꯩꯅꯗꯦ ꯍꯥꯏꯕ ꯃꯤꯁꯨ ꯂꯩꯇ꯭ꯔꯥ ꯌꯥꯝ ꯆꯥꯎꯕꯗꯣ ꯍꯣꯏ ꯍꯥꯎꯕꯗꯣ ꯑꯗꯨ
ꯑꯩꯖꯨ ꯍꯩꯅꯔꯝꯗꯦꯕꯀꯣ ꯑꯃ ꯆꯀꯠ ꯆꯛꯀꯠ ꯆꯛꯀꯠ ꯂꯥꯎꯕꯅꯦꯕ ꯌꯦꯔꯨꯝ ꯑꯃ ꯑꯩꯈꯣꯏꯅ ꯌꯦꯔꯨꯝ ꯕꯣꯏꯂꯔꯒꯤꯗꯤ ꯉꯧꯔꯀꯥꯟꯗ ꯊꯣꯠ ꯊꯣꯠ ꯂꯥꯎꯇ꯭ꯔꯣ ꯑꯗꯨꯒ ꯃꯣꯏꯒꯤ ꯗ ꯈꯔ ꯀꯟ ꯀꯟ ꯂꯥꯎꯋꯦꯕ ꯑꯗꯣ ꯃꯣꯏꯗꯤ ꯐꯨꯠꯄꯅ ꯍꯦꯟꯅ ꯍꯥꯎꯋꯦꯕ ꯃꯣꯏꯗꯤ ꯐꯨꯠꯂꯒ ꯆꯥꯕ
ꯍꯣꯏ ꯑꯩꯖꯨ ꯊꯥꯏꯅ ꯐꯨꯜꯂꯒꯕꯨꯗꯤ ꯆꯥꯈ꯭ꯔꯦꯕꯀꯣ ꯑꯗꯨ ꯃꯍꯥꯎꯗꯣ ꯑꯩꯗꯤ ꯀꯥꯎꯈ꯭ꯔꯦꯕ ꯉꯥꯅꯨꯁꯨ ꯑꯩꯗꯤ ꯆꯥꯗꯦꯕꯀꯣ ꯍꯥꯟꯅꯕꯨꯗꯤ ꯌꯥꯝ ꯆꯥꯔꯝꯃꯦ ꯑꯗ ꯑꯩꯗꯣ ꯑ ꯆꯥꯕꯗꯣ ꯄꯛꯅꯗꯦ ꯆꯥꯒꯅꯣꯅ ꯍꯥꯏꯕꯗꯨꯒꯤꯁꯨ ꯁꯨꯝ ꯅꯨꯡꯉꯥꯏꯒꯤꯗ꯭ꯔꯕ ꯑꯗꯨꯗꯨꯒꯤ ꯆꯥ ꯒꯤꯗ꯭ꯔꯦ ꯆꯥꯗꯕꯗꯩꯗꯤ ꯃꯔꯨꯝꯗꯨꯁꯨ ꯆꯥꯗ꯭ꯔꯦꯗꯅ ꯑꯗꯨꯗꯨꯅꯅꯦ ꯀꯃꯥꯏ ꯇꯧꯕꯅꯣꯁꯦ ꯃꯍꯥꯎꯗꯣ ꯑꯩ ꯀꯥꯎꯈ꯭ꯔꯦ ꯊꯥꯏꯅ ꯆꯥꯈꯤꯕ ꯍꯥꯏꯗꯨꯁꯨ ꯌꯥꯝ ꯆꯥ ꯒꯤꯕ ꯅꯠꯇꯦꯕ ꯍꯥꯏꯗꯤ ꯌꯦꯔꯨꯝ ꯑꯣꯏꯔ ꯑꯗꯨꯝ ꯑꯗꯨ ꯃꯍꯥꯎꯁꯦ ꯆꯥꯈꯤꯗ꯭ꯔꯁꯨ ꯅꯤꯡꯁꯤꯡꯅꯤꯕ ꯃꯌꯥꯝ ꯆꯥꯕꯅꯤꯅ ꯑꯗꯣ ꯀꯩꯅꯣꯗꯤ ꯉꯥꯅꯨ ꯃꯔꯨꯝꯗꯤ ꯑꯃꯨꯛ ꯌꯥꯝ ꯇꯥꯡꯅ ꯑꯅꯤꯔꯛ ꯑꯍꯨꯝꯂꯛ ꯀꯨꯝꯕꯗꯨꯇꯪ ꯆꯥꯈꯤꯕꯅꯤꯅ ꯃꯍꯥꯎ ꯁꯦ ꯑꯩꯗꯤ ꯀꯥꯎꯊꯣꯛꯈ꯭ꯔꯦꯕ
ꯑꯩꯅ ꯑꯃꯨꯛ ꯀꯨꯏꯗ꯭ꯔꯤ ꯆꯥꯕ ꯑꯩ ꯑꯗꯨꯝ ꯍꯟꯗꯛꯇ ꯑꯩꯈꯣꯏ ꯁꯤꯒꯤ ꯂꯣꯢꯗ꯭ꯔꯤꯉꯩ ꯃꯃꯥꯡ ꯅꯪ ꯅꯪꯕꯨꯗꯤ ꯍꯣꯁꯇꯦꯜꯗ ꯂꯩꯔꯕꯣ ꯍꯣꯢ ꯂꯩꯗꯤ ꯂꯩꯔꯦ ꯑꯗꯨꯁꯨ ꯈꯔ ꯑꯩꯈꯣꯏꯒ ꯀꯧꯅꯗ꯭ꯔꯤꯉꯩꯒꯤꯗꯣ ꯑꯗꯨ ꯃꯃꯥꯡꯗꯗꯨꯝ ꯄꯨꯔꯛꯑꯝꯃꯦ ꯑꯩꯅ ꯄꯨꯣꯔꯛꯑꯝꯃꯦꯕ ꯍꯥꯏꯗꯤ ꯈꯣꯏ ꯃꯥꯅ ꯍꯥꯞꯄꯤꯔꯛꯄ ꯆꯥꯎꯑꯣ ꯈꯣꯠꯂꯣ ꯐꯨꯜꯂꯒ ꯆꯥꯎꯑꯣꯅ ꯑꯌꯨꯛꯇ ꯆꯥꯎꯑꯣꯅ
ꯍꯣꯏ ꯍꯣꯏ
ꯍꯧꯔꯒꯁꯨ ꯆꯥꯔꯝꯃꯦ
ꯑꯗꯣ ꯀꯣꯛ ꯍꯧꯖꯤꯛꯇꯤ ꯀꯣꯛ ꯇꯃꯤꯅ ꯎꯄꯥꯢ ꯂꯩꯇꯦ
ꯍꯣꯏ ꯍꯣꯏ ꯍꯣꯏ ꯍꯣꯏ ꯑꯗꯨꯗꯤ ꯅꯪꯁꯨ ꯑ ꯐꯣꯟꯁꯤꯕꯨ ꯑꯩꯅ ꯇꯧꯕꯔꯣ ꯅꯪꯅ ꯇꯧꯕ꯭ꯔꯣ ꯀꯥꯎꯊꯣꯛꯈ꯭ꯔꯦ ꯑꯩꯅ ꯇꯧꯕ ꯑꯣꯏꯔ ꯃꯥꯜꯂꯦ ꯅꯪꯉꯣꯟꯗ ꯑꯗꯨ ꯊꯝꯃꯒꯦ ꯑꯩꯁꯨ ꯍꯍꯍ
ꯍꯣꯏ ꯍꯣꯏ ꯊꯝꯃꯣ ꯊꯝꯃꯣ ꯉꯥꯎꯁꯤꯟꯅꯒꯅꯨꯀꯣ
ꯍꯣꯏ
ꯎꯝ